ꯍꯜꯂꯣ ꯍꯂꯣ ꯍꯂꯣ ꯇꯞꯦ ꯌꯥꯝ ꯑꯃ ꯑꯗꯨꯝ ꯍ ꯇꯥꯏꯦ ꯇꯥꯥꯏꯦ ꯇꯃ ꯄꯨ ꯀꯅꯣ ꯇꯨꯝꯃꯥꯕꯣ ꯅꯪ ꯃꯈꯣꯟꯁꯦ ꯌꯥꯝ ꯇꯞꯄ ꯃꯥꯜꯂꯤꯅꯦ ꯀꯩꯗꯩꯅꯣ
ꯋꯥ
ꯀꯥꯢꯂꯩꯅꯣ ꯇꯥꯏꯌꯦ
ꯍ
ꯇꯥꯗ꯭ꯔꯣ ꯇꯥ ꯗ꯭ꯔꯣ
ꯎꯝ
ꯇꯥꯏꯌꯦ ꯃꯤ
ꯐꯖꯅ ꯇꯥꯔꯕꯣ
ꯇꯥꯏꯌꯦ ꯇꯥꯏ
ꯍꯜꯂꯣ
ꯀꯥꯏ ꯂꯩꯅꯣꯕ
ꯍꯜꯂꯣ
ꯀꯥꯏ ꯂꯩꯅꯣ
ꯍꯜꯂꯣ
ꯍꯜꯂꯣ ꯇꯥ ꯗ꯭ꯔꯣ
ꯍ
ꯀꯩꯅꯣ ꯇꯧꯖꯤꯕꯣ ꯇꯥꯗ꯭ꯔꯣ ꯀꯩꯅꯣ
ꯍꯜꯂꯣ ꯇꯥꯔꯦ ꯇꯥꯔꯦ
ꯇꯥꯗꯔꫭ ꯎꯝ
ꯇꯔꯦ ꯇꯔꯦ ꯅꯦꯠꯋꯥꯛ ꯅꯨꯡꯉꯥꯏꯇꯥ ꯃꯥꯂꯤ ꯌꯥ ꯔꯦ
ꯑꯗꯣ ꯑꯩꯉꯣꯟꯗꯗꯤ ꯇꯥꯏꯌꯦ ꯅꯪ ꯉꯥꯡꯢꯈꯩꯗꯣ꯫
ꯑꯣ
ꯑꯩ ꯉꯥꯡꯕ ꯇꯥꯗ꯭ꯔꯤꯔꯕ
ꯀꯥꯁꯤꯅ ꯇꯥꯔꯦ ꯅꯪ ꯉꯥꯡꯕ ꯇꯥꯔꯨꯗꯔꯣ
ꯑꯗꯨꯗ ꯅꯪꯅ ꯉꯥꯡꯕꯗꯤ ꯇꯥꯏꯌꯦ ꯍꯜꯂꫭ ꯍꯜꯂꫭ ꯇꯧ ꯂꯩꯕꯗꯣ
ꯎꯝ
ꯀꯩꯅꯣ ꯇꯨꯝꯕ ꯆꯪꯉꯕꯣ ꯀꯩꯅꯣ
ꯑꯥ ꯐꯃꯨꯡꯗ ꯂꯩ
ꯀꯩꯀꯩ ꯊꯥꯕꯛ ꯂꯣꯏꯁꯜꯂꯕꯣ
ꯂꯣꯢꯁꯜꯂꯦ
ꯆꯥꯛꯇꯤ ꯀꯩ ꯆꯥꯔꯕ
ꯈꯥꯃꯦꯟ ꯊꯣꯡꯕꯒ ꯑꯂꯨꯒ ꯁꯥꯛ
ꯑꯣ ꯀꯥ ꯀꯩꯅꯣ ꯉꯁꯤꯗꯤ ꯀꯩꯅꯣ ꯊꯣꯛꯇ꯭ꯔꯕꯣ
ꯀꯔꯤ
ꯑꯣꯛ ꯃꯆꯤꯟꯖꯥꯛ ꯊꯣꯡꯗ꯭ꯔꯕꯣ
ꯕꯥꯕꯥꯅ ꯊꯣꯡꯒ꯭ꯔꯦꯗꯥ
ꯑꯣ ꯑꯁ ꯀꯥꯡ ꯄꯥꯏꯍ°
ꯎꯝ ꯀꯩ ꯃꯊ°ꯟ ꯆꯥꯔꯒꯦ
ꯀꯥꯡ ꯆꯤꯛꯑꯦ ꯍꯥ ꯀꯩꯕꯥ ꯅꯦꯠꯋꯥꯛ ꯅꯨꯡꯉꯥꯏꯇ°
ꯀꯩ ꯃ
ꯑꯩꯔꯣ
ꯑꯧ
ꯑꯩꯗꯤ ꯀꯩꯅꯣ ꯇꯧꯗ꯭ꯔꯦꯗꯥ ꯌꯦꯔꯨꯝ ꯑꯃ ꯐꯨꯠꯂꯒꯥ ꯇꯧꯔꯒꯥ ꯆꯥꯔꯦ ꯒ꯭ꯌꯥꯁꯁꯨ ꯇꯥꯡꯃꯟꯗꯅ ꯂꯩꯕ ꯉꯝꯗ꯭ꯔꯦ꯫
ꯐ ꯆ ꯆ
ꯑꯥꯑ ꯇꯣꯉꯥꯟꯅꯥ ꯕꯣꯏꯂꯔꯥ ꯑꯃ ꯂꯩꯌꯦ ꯑꯩꯒꯤ ꯍꯥꯥꯍ ꯕꯋ°ꯟ ꯇꯧꯔꯒ ꯐꯨꯠ ꯔꯥꯒ ꯆꯥꯥꯏ
ꯎꯝꯝ
ꯒ꯭ꯌꯥꯁꯇꯤ ꯀꯥꯏꯗꯦ ꯈꯨꯇꯥꯡ ꯑꯃ ꯇꯧꯔꯦ ꯂꯤꯁꯤꯡ ꯑꯅꯤꯒ ꯀꯌꯥꯅꫭꯝ ꯍꯥꯏ ꯑꯗꯨꯅꯤ꯫ ꯇꯥꯡꯃꯟꯗꯅꯥ ꯇꯗꯅ ꯂꯩꯗꯕꯥ ꯑꯩꯁꯨ ꯂꯧꯍꯧꯗꯔꯦꯗ ꯃꯣꯏꯅ ꯂꯨꯄꯥ ꯂꯤꯁꯤꯡ ꯑꯅꯤꯒꯥ ꯆꯍꯨꯝ ꯆꯥꯝꯔꯤ ꯆꯥꯎꯉꯥ ꯑꯁꯨꯝꯃꯥꯅ ꯍꯥꯏꯌꯦ
ꯎꯝꯝ ꯎꯝꯝ
ꯑꯩꯁꯨ ꯇꯜꯂꯕꯥ ꯀꯥꯟꯅꯗꯦ ꯀꯣꯟꯅ ꯂꯧꯔꯒꯦꯅꯥ
ꯎꯝꯝ ꯄꯩꯁꯥꯗꯨ ꯄꯥꯝꯃꯨꯏꯅꯥ
ꯎꯝ ꯌꯥꯎꯔ ꯀꯥꯟ
ꯑꯣ ꯃꯣꯏꯒꯤ ꯀꯩꯅꯣꯗꯩ ꯂꯧꯕꯤꯗꯣ ꯁꯔꯀꯥꯔꯒꯤꯗ ꯕꯨꯂꯦꯛ ꯀꯟꯅꯗꯕ
ꯎꯝ
ꯑꯃꯒ ꯀꯌꯥꯕ
ꯆꯥꯝꯃ ꯗꯦꯂꯤꯕꯔꯤ ꯌꯥꯎꯔꯀꯥꯟꯗ
ꯑꯣ ꯑꯗꯨꯗꯤ ꯐꯩꯅꯦ ꯃꯣꯏꯒꯤ ꯁꯞꯕꯁꯤꯗꯤ ꯀꯩꯀꯥꯗꯨ ꯀꯔꯤꯝ ꯇꯧꯗ꯭ꯔꯕꯣ
ꯑꯗꯣ ꯃꯣꯏ ꯍꯧꯖꯤꯛꯀꯥꯟꯗꯤ ꯐꯣꯟꯗ ꯂꯣꯏ ꯇꯧꯅꯅꯕꯔꯕꯥ ꯀꯩꯝꯅꫭꯝ ꯇꯧꯗꯥꯏꯅ° ꯃꯤꯀꫭꯟ ꯄꯤꯕ꯭ꯔꯥ ꯑꯩꯈꫭꯏꯒꯤ ꯀꯣꯠꯄꯔ ꯀꯤꯅꫭꯝ ꯇꯧꯗꯥꯏ
ꯑꯩꯈꯣꯏꯁꯨ ꯃꯤꯁꯀꫭꯟ ꯄꯤꯔꯀꯥꯟꯗ ꯂꯥꯛꯏꯅꯤ
ꯑꯥꯑ
ꯀ ꯀꯩꯅꫭ ꯅꯝꯕꯔ ꯑꯃ ꯊꯣꯛꯑꯦ ꯅꯝꯕꯔ ꯑꯃ ꯊꯥꯔꯛꯑꯦ ꯅꯝꯕꯔꯗꯨ ꯎꯠꯂꯀꯥꯟꯗ ꯂꯧꯔꯤꯅꯤ꯫
ꯑꯣꯑ ꯑꯗꯨꯝ ꯇꯣꯏꯅ ꯇꯣꯏꯅꯗꯤ ꯂꯥꯛꯄ꯭ꯔꯕꯥ꯫
ꯇꯣꯏꯅ ꯂꯥꯛꯇ꯭ꯔꯦꯗꯥ ꯀꯩꯅꯣ ꯇꯧꯔꯀꯥꯟꯗꯥ꯫ ꯏꯔꯥꯡ ꯀꯔꯤꯝ ꯂꯩꯇ꯭ꯔꯀꯥꯟꯗ ꯇꯣꯏꯅ ꯂꯥꯛꯀꯅꯤ ꯑꯗꯨ ꯏꯔꯥꯡ ꯂꯩꯔꯀꯥꯟꯗꯗꯤ ꯇꯣꯏꯅ ꯂꯥꯛꯇ꯭ꯔꯦꯗꯥ ꯊꯥ ꯐꯅꯥꯌꯥꯝ ꯀꯥꯜꯔꯥꯒ ꯔꯥꯛꯏꯗ
ꯐꯪꯗꯕ ꯈꯣꯠꯇꯕ ꯌꯥꯎꯕ꯭ꯔꯁ
ꯌꯥꯎꯏꯦ ꯑꯩ ꯐꯪꯗ꯭ꯔꯀꯥꯟꯗꯗꯤ ꯃꯣꯏꯗ ꯁꯪꯉꯨꯗꯣꯏ
ꯁꯪꯉꯨꯕꯗꯤ ꯑꯃꯣꯏ ꯃꯐꯝꯗ ꯌꯦꯟꯐꯝꯗꯨꯗ
ꯎꯝ
ꯀꯥꯏ ꯅꯣꯏ ꯌꯦꯟꯐꯝꯗꯤ ꯀꯥꯏꯋꯥꯏ ꯂꯩꯒꯦ
ꯆꯟ꯭ꯔ ꯑꯣ
ꯀꯥꯏꯋꯥꯏꯗ
ꯗ
ꯑꯥ ꯑꯗꯨꯗ ꯑꯗꯨꯗ ꯆꯠꯂꯦ ꯑꯗꯨꯗꯤ ꯀꯩꯅꯣ ꯇꯧꯗ꯭ꯔꯀꯥꯟꯗꯗꯤ
ꯆꯠꯂꯦ ꯑꯗꯣ ꯗꯤꯂꯤꯚꯔꯤ ꯌꯥꯎ ꯀꯥꯟꯗ ꯂꯤꯁꯤꯡ ꯑꯃ ꯆꯥꯝꯃꯅꯦꯕ ꯑꯗꯣ ꯆꯠꯄ ꯄꯨꯠꯆꯜꯂꯗꯤ ꯑꯗꯨꯝ ꯂꯤꯁꯤꯡꯒꯨꯝ ꯆꯥꯝꯃ ꯑꯗꯨꯝ ꯂꯧꯍꯧꯏꯗ
ꯑꯣ ꯑꯗꯨꯁꯨ ꯑꯗꯨꯝ
ꯑꯥ ꯑꯗꯨꯝ ꯗꯗꯤꯂꯤꯚꯔꯤꯒꯤ ꯄꯩꯁꯥꯥꯁꯦ ꯂꯧꯍꯧꯕꯤꯅꯦ ꯃꯣꯏꯅ ꯇꯧꯔꯤꯁꯦ
ꯑꯁ ꯀꯩꯝꯃꯗꯨꯕꯣ ꯑꯗꯨꯀꯥꯟꯗꯤ ꯍꯧꯖꯤꯛꯀꯥꯟꯒꯤ ꯃꯩꯒꯤꯗꯨꯁꯨ ꯌꯥꯝ ꯅꯨꯡꯉꯥꯏꯇ꯭ꯔ ꯃꯥꯜꯂ‌ꯦꯅꯦ
ꯃꯣꯏ
ꯃꯩꯒꯤ ꯄꯩꯁꯥ ꯆꯥꯎꯕ ꯈꯣꯠꯄ ꯈꯔ ꯇꯧꯕ ꯃꯥꯜꯂꯦ
ꯈꯔ ꯂꯩꯅꯦ ꯑꯗꯨꯒꯤꯗꫭ ꯈꯔ ꯆꯨꯝ ꯃꯤꯔ ꯂꯥꯜꯂꯤꯔ ꯈꯪꯗꯦꯕ ꯃꯗꯨꯒꯤꯗꫭ
ꯑꯅꯧꯕ ꯁꯤꯟꯕ ꯈꯣꯠꯄ ꯀꯥꯏꯅ ꯇꯧꯅꯩꯗꯅ ꯃꯣꯏ ꯃꯤꯇꯔ ꯑꯅꯧꯕ ꯁꯤꯟꯕ ꯈꯣꯠꯄ ꯇꯧꯕꯗꯣ
ꯎꯝ
ꯑꯗꯨꯗ ꯄꯩꯁꯥ ꯈꯔ ꯆꯠꯂꯤ ꯈꯣꯠꯂꯤ ꯀꯥꯏꯅ ꯇꯧꯅꯨ
ꯎꯝ ꯈꯗꯤ ꯈꯗꯤ ꯂꯩꯈꯤꯕꯅꯤ ꯑꯗꯨꯒꯤꯗꯨ ꯆꯨꯝꯃꯤ ꯂꯥꯔꯤꯗ ꯈꯪꯗ‌ ꯎꯍꯝ
ꯋꯥꯛꯀꯤꯡ ꯆꯠꯄ ꯅꯠꯇ꯭ꯔꯣ ꯉꯁꯤ
ꯉꯁꯤꯗꯤ ꯆꯠꯇ꯭ꯔꯦ ꯍꯌꯦꯡ ꯊꯕꯛ ꯂꯩꯕꯒꯤ ꯄꯣꯠ ꯆꯩ ꯈꯔ ꯀꯣꯝꯃꯤꯀꯥꯟꯗ ꯆꯠꯄ ꯅꯪꯗ꯭ꯔꯦ ꯑꯗꯨꯝ
ꯑꯣ ꯍꯌꯦꯡ ꯀꯩ ꯂꯩꯒꯦ
ꯍꯌꯦꯡ ꯃꯔꯨꯝ ꯊꯤꯟꯕꯒꯤ ꯄꯣꯠ ꯆꯩ ꯈꯔ ꯉꯍꯥꯟ ꯋꯥꯠꯍꯧꯕꯗꯣ ꯀꯕꯣꯔꯠꯀꯨꯝꯕ ꯕꯣꯛꯁ ꯁꯨꯝꯕ ꯋꯥꯠꯍꯧꯕꯗꯣ ꯑꯗꯨ ꯂꯩꯇꯕꯒꯤ ꯑꯇꯣꯞꯐꯝꯗꯒꯤ ꯊꯤꯔꯨꯕ
ꯎꯝ ꯍꯌꯦꯡ ꯄꯨꯡ ꯀꯌꯥꯗ ꯂꯥꯛꯇꯣꯏꯕ ꯑꯗꯨꯗꯤ
ꯄꯨꯡ ꯑꯃ ꯃꯥꯄꯟ ꯇꯥꯔꯩ ꯇꯥꯔꯩ ꯃꯥꯜꯂꯤꯗ
ꯎꯝ ꯊꯤꯜꯂꯝꯃꯒ ꯍꯟꯈ꯭ꯔꯅꯤ ꯑꯁꯨꯝ ꯉꯥꯔꯤ ꯑꯟꯂꯣꯝꯗ
ꯎꯝ ꯍ ꯃꯇꯝꯊꯕꯨꯗꯤ ꯌꯥꯝ ꯆꯪꯗꯦꯗ ꯉꯥꯔꯌꯥꯣꯝ ꯂꯥꯛꯄꯗꯣ ꯆꯥꯛ ꯆꯗꯕꯤꯗ
ꯎꯝ ꯍꯌꯦꯡꯗꯤ ꯉꯥꯅꯨ ꯀꯌꯥꯃꯨ ꯃꯔꯨꯝ ꯀꯌꯥꯃꯨꯛ ꯄꯤꯗꯣꯏꯅꯣ
ꯃꯔꯝ ꯆꯥꯃꯔꯤꯒ ꯌꯥꯡꯈꯩ ꯌꯧꯗ꯭ꯔꯁꯨ ꯆꯥꯝꯃꯔꯤꯗꯤ ꯍꯦꯜꯂꯅꯤ ꯆꯃꯔꯤ ꯀꯨꯟꯊ꯭ꯔꯥꯗꯤ ꯌꯧꯔꯅꯤ
ꯎꯝ ꯄ꯭ꯂꯦꯠꯇ ꯌꯣꯟꯕꯩꯗꯤ ꯊꯥꯗ꯭ꯔꯕꯣ
ꯎꯝ ꯄ꯭ꯂꯦꯠ ꯇꯔꯥꯃꯔꯤ ꯇꯔꯥꯃꯉꯥꯃꯨꯛ
ꯀꯩꯅꯣ ꯇꯧꯕꯗꯣ ꯃꯔꯝ ꯑꯣꯏꯅ ꯌꯣꯟꯕꯩꯗꯤ ꯇꯧꯗ꯭ꯔꯕꯣꯕ
ꯑꯗꯨꯗꯤ ꯀꯀꯩ ꯍꯥꯏꯗꯤ ꯀꯀꯩ ꯑꯔꯦꯝꯕ ꯂꯩꯗꯅ ꯑꯩꯈꯣꯏ ꯑꯣꯏꯔꯣꯏꯗꯕ ꯊꯥꯖꯗꯦ ꯀꯥꯏꯅ ꯈꯟꯕ ꯑꯔꯦꯝꯕꯁꯤꯡꯗꯣ ꯑꯗꯨꯗꯣ ꯋꯥꯔꯦ ꯑꯗꯨꯗꯤ
ꯑꯣ ꯑꯗꯨꯗꯤ ꯄꯥꯛꯄ ꯌꯣꯟꯗꯦꯕ ꯑꯩꯗꯤ
ꯑꯥ ꯑꯗꯨ ꯁꯨꯝ ꯈꯔ ꯂꯦꯝꯃꯀꯥꯟꯗ ꯌꯣꯟꯕ ꯀꯥꯟꯗꯩ ꯄꯩꯁꯥ ꯌꯥꯝ ꯀꯥꯟꯅꯕ ꯅꯠꯇꯦꯗ
ꯑꯥ
ꯄ꯭ꯂꯦꯠꯇ ꯃꯣꯏꯍꯧꯔꯤꯁꯦ ꯆꯥꯃꯔꯤꯅꯦꯕ ꯆꯥꯃꯔꯤ ꯑꯗꯨꯒ ꯈꯔ ꯄꯤꯔꯒꯅ ꯆꯍꯨꯝ ꯌꯥꯡꯈꯩꯅꯦꯕ ꯑꯗꯣ ꯄꯩꯁꯥ ꯌꯥꯝ ꯀꯟꯅ ꯀꯥꯟꯅꯗꯦꯕ
ꯑꯣ ꯊꯥꯕꯗꯤ ꯑꯗꯨꯗꯤ ꯀꯥꯏꯗ ꯊꯥꯏ
ꯉꯥꯔꯤꯌꯥꯟꯒꯤ ꯑꯩꯈꯣꯏꯒꯤ ꯀꯩꯊꯦꯜ ꯄꯥꯝꯕꯤ ꯑꯃ ꯂꯩꯕ ꯈꯪꯕ꯭ꯔꯥ ꯁꯔꯦꯡ ꯑꯣꯏꯅ ꯈꯔ ꯐꯝꯕꯤꯗꯣꯗꯥꯏ ꯑꯩꯈꯣꯏꯒꯤ ꯀꯨꯝꯊꯐꯝꯗ ꯏꯆꯦꯜ ꯃꯆꯥ ꯑꯃ ꯂꯩꯕꯀꯣ
ꯑꯥ ꯀꯩꯅꯣꯒ ꯇꯧꯕꯗꯨꯣ ꯅꯠꯇ꯭ꯔꯣ ꯑꯣ ꯀꯍꯣꯝ ꯀꯩ ꯀꯥꯒ ꯋꯥꯗ
ꯎꯝ ꯎꯝ ꯀꯤꯍꯣꯝ ꯀꯩꯀꯥ ꯌꯣꯟꯕꯗꯣ
ꯑꯣ
ꯄꯩꯁꯥ ꯅꯨꯡꯉꯥꯏꯕ ꯃꯣꯏꯅ ꯄꯩꯁꯥꯁꯦ ꯊꯨ ꯊꯨꯅ ꯄꯤꯔꯛꯑꯦꯕ ꯄꯣꯠꯁꯦ ꯗꯦ ꯑꯩꯔꯣ ꯑꯩ ꯌꯨꯝꯗ ꯌꯨꯝꯗ ꯌꯨꯝꯗ ꯀꯥꯗ ꯂꯩꯗ
ꯇꯦꯛ ꯇꯦꯛ ꯇꯦꯛ ꯂꯥꯎꯑꯣ ꯃꯈꯣꯟ ꯑꯃ ꯇꯥꯕ
ꯑꯁ ꯄꯥꯠꯇ ꯈꯔ ꯀꯨꯝꯕꯒꯤ ꯐꯨꯔꯤꯁꯦ ꯃꯈꯟ ꯃꯈꯟ ꯊꯨꯡꯉꯛꯏꯃꯤꯅꯦ ꯏꯁꯤꯡ ꯐꯨꯔꯤꯒꯨꯝꯕ ꯀꯩꯒꯨꯝꯕ ꯑꯗꯨꯝ ꯊꯨꯡꯉꯛꯑꯦ ꯑꯗꯣ ꯍꯥꯀꯠꯆꯕ ꯑꯩꯅ ꯍꯣꯠꯂꯤꯅꯤ
ꯑꯣ ꯁꯨꯝꯁꯤꯠ ꯁꯤꯠꯄ ꯃꯥꯥꯟꯂꯨꯔꯦ ꯑꯩꯗꯤ
ꯎ ꯎ ꯂꯥꯏꯅꯥꯁꯨ ꯑꯗꯨꯝ ꯈꯔ ꯑꯗꯨꯝ ꯂꯥꯛꯏꯅꯤ ꯂꯧꯃꯤ
ꯇꯦꯛ ꯇꯦꯛ ꯇꯦꯛ ꯂꯧꯕ ꯃꯈꯣꯟ ꯑꯃꯁꯨ ꯇꯥꯈꯤ ꯃꯩꯀꯦꯠ ꯈꯦꯠꯄꯇꯧꯅ ꯇꯧꯕ
ꯎ ꯀꯩꯅꯣꯃꯨꯛꯀ ꯑꯩꯅ ꯈꯣꯠꯄꯩꯅꯦ
ꯎꯝ ꯑꯩ ꯁꯨꯝꯖꯤꯠ ꯁꯦꯠꯂꯤꯔ ꯀꯅꯥꯅꯣ ꯅꯥꯀꯟꯗ ꯁꯨꯝꯖꯤꯠ ꯁꯦꯠꯂꯤꯁꯤꯕꯣ ꯑꯊꯦꯡꯕꯁꯤꯗꯅ ꯑꯗꯨꯗꯤ ꯍꯌꯦꯡ ꯀꯩꯅꯣ ꯇꯧꯔꯅꯤ ꯍꯌꯦꯡ ꯂꯥꯛꯑꯒ ꯀꯩꯅꯣꯈꯩꯗꯣ ꯄꯨꯈꯠꯈꯤꯗꯨꯏ ꯅꯠꯇ꯭ꯔꯣ ꯅꯍꯥꯟꯒꯤ ꯂꯩꯍꯧꯕꯈꯩꯗꯣ
ꯎꯝ ꯅꯍꯥꯟꯒꯤ ꯅꯍꯥꯟꯒꯤ ꯊꯝꯃꯝꯕꯩꯅꯦꯕ ꯑꯩꯅ ꯃꯊ ꯍꯥꯏꯁꯦ ꯅꯍꯥꯟꯒꯤ ꯄꯣꯠ ꯆꯩꯩ ꯊꯝꯕꯅꯤꯅ
ꯄꯣꯠꯆꯩꯗꯣ ꯅꯍꯥꯟꯗꯨꯁꯨ ꯊꯦꯡꯉꯤꯅꯦ ꯍꯟꯕꯗꯣ ꯎꯝ ꯅꯍꯥꯟ ꯍꯟꯈꯤꯕ ꯅꯣꯡ ꯆꯣꯠꯇ꯭ꯔꯣꯅ
ꯅꯣꯡ ꯊꯤ
ꯎꯝ ꯅꯍꯥꯟ ꯍꯟꯈꯤꯕꯗꯨꯗꯤ ꯅꯣꯡ ꯆꯣꯠꯇ꯭ꯔꯣ ꯍꯜꯂꯣ ꯇꯥꯔꯕꯔꯣ ꯍꯜꯂꯣ
ꯍꯜꯂꯣ
ꯅꯍꯥꯟ ꯍꯟꯈꯤꯕꯗꯨꯗꯤ ꯅꯣꯡ ꯆꯣꯠꯇ꯭ꯔꯣ ꯇꯥꯔꯕꯣ
ꯅꯪ ꯅꯦꯠꯋꯥꯛꯇꯨꯗꯤ ꯅꯣꯡꯒ ꯃꯪꯕꯗꯨꯗ ꯑꯣꯏꯔꯝꯒꯅꯤ ꯈꯇꯥ
ꯎꯝ ꯑꯗꯨꯕꯨꯗꯤ
ꯌꯥꯔꯕꯣ
ꯁꯤꯝ ꯑꯌꯥꯝꯕ ꯂꯣꯏꯅ ꯅꯨꯡꯉꯥꯏꯇꯕ ꯃꯥꯜꯂꯒꯗꯤ ꯍꯟꯗꯛꯀꯤ
ꯍꯣꯏ ꯀꯩꯅꯣ ꯇꯧꯕꯅꯦ ꯍꯧꯖꯤꯛꯀ ꯑꯃꯨꯛ ꯁꯦꯡꯉ ꯇꯥꯔꯦ
ꯎꯝ ꯁꯤꯝ ꯑꯌꯥꯝꯕ ꯅꯨꯡꯉꯥꯏꯇꯕ ꯃꯥꯜꯂꯦꯕ ꯍꯟꯗꯛꯀꯤ
ꯈꯔ ꯈꯔ ꯅꯨꯡꯉꯥꯏꯅꯗꯦ ꯍꯥꯏ
ꯎꯝ ꯖꯤꯌꯣꯒꯤꯒꯁꯦ ꯑꯗꯨꯝ ꯇꯧꯋꯦꯕ ꯆꯠꯄꯦꯕ
ꯎꯝ ꯅꯍꯥꯟꯗꯤ ꯅꯣꯡ ꯆꯣꯠꯇ꯭ꯔꯣ ꯍꯟꯈꯤꯕꯗꯣ
ꯀꯩꯁꯨ ꯆꯣꯠꯇ꯭ꯔꯦꯗ ꯅꯍꯥꯟꯗꯤ ꯇꯣꯄꯤ ꯇꯣꯄꯤ ꯎꯞꯁꯜꯂꯦ ꯑꯗꯨꯒ ꯀꯕꯨꯗꯤ ꯆꯣꯜꯂꯦ ꯌꯥꯝ ꯀꯟꯅ ꯎꯝ ꯌꯥꯝ ꯀꯟꯅꯗꯤ ꯆꯣꯠꯇ꯭ꯔꯦ ꯑꯗꯣ ꯅꯪ ꯉꯁꯤ ꯕꯣꯟꯅꯤ ꯀꯃꯥꯏꯅ ꯇꯧꯕ
ꯌꯦ ꯇꯅꯤꯗ ꯑꯣ ꯁꯨꯝ ꯌꯦꯡꯒ ꯉꯝꯕꯄꯣ ꯅꯠꯇꯦ ꯑꯗ ꯌꯦꯡꯅꯤꯡꯕ ꯅꯠꯇꯦ ꯁꯨꯝ ꯕꯤꯠꯇ
ꯎꯝ
ꯗꯜꯂꯤ ꯂꯤꯚꯔꯦꯜ
ꯎꯝ
ꯅꯨꯡꯉꯥꯏꯕ ꯑꯃ ꯈꯪꯗꯦꯗꯕ ꯕꯣꯒ ꯍꯧꯖꯤꯛꯀꯥꯟ ꯇꯥꯏꯃꯤꯡꯗꯨꯁꯨ ꯎꯝ ꯇꯥꯏꯃꯤꯡꯁꯨ ꯌꯥꯝ ꯐꯛ ꯇꯥꯏꯕ ꯁꯤꯁꯦ ꯕꯥꯔꯣ ꯃꯈꯥꯏꯗ ꯂꯩꯕꯗꯨꯗꯤ ꯀꯥꯏꯗꯦ
ꯍꯣꯏ
ꯃꯔ
ꯅꯪꯒꯤꯗꯤ ꯀꯔ ꯃꯇꯤꯝ ꯈꯟꯒꯦ ꯍꯟꯗꯛꯀꯤ